ꯂꯣ
ꯀꯩꯗꯧꯔꯤꯅꯣ
ꯑꯥ ꯁꯤꯂꯤꯡ ꯑꯥ ꯐꯨꯇꯤꯟ ꯀꯛꯏ
ꯑꯁ ꯀꯔꯤ ꯐꯨꯇꯤꯟꯅꯣ ꯅꯪꯅ ꯀꯩꯅꯣ ꯐꯨꯇꯤꯟꯗ ꯊꯧ ꯂꯩꯔꯤꯁꯤꯅ ꯍꯥ ꯍꯥ ꯍꯥ
ꯎꯝ
ꯁꯨꯔꯨꯛ ꯊꯣꯛꯎꯒꯦ ꯍꯥꯏꯌꯣꯅꯦ ꯅꯪꯕꯣ ꯑꯗꯨꯝ
ꯑꯣ ꯁꯣꯔꯣꯛ ꯊꯣꯛꯎꯒꯦ ꯁꯣ
ꯎꯝ ꯄꯣꯠ ꯂꯩꯕ ꯆꯠꯇꯣꯏꯔꯣ
ꯑꯥꯎ ꯄꯣꯠ ꯂꯩꯕ
ꯀꯩꯀꯩ ꯂꯩꯔꯨꯗꯨꯏꯕ
ꯑꯥ ꯆꯣꯡꯑꯣꯂꯥꯎ
ꯁꯣꯛꯇꯒꯤ ꯀꯩ ꯀꯩ ꯂꯩꯔꯨꯗꯣꯏ
ꯐꯣꯟ ꯇꯧꯔꯛꯀꯦ ꯃꯥꯅ ꯍꯥꯏꯕꯗꯣ ꯑꯩ ꯀꯥꯎꯕꯩꯅꯦꯕ
ꯑꯗꯨ ꯉꯁꯥꯏꯒꯤ ꯇꯥꯕ꯭ꯔꯥ
ꯑꯥ
ꯉꯁꯤꯁꯦ ꯅꯣꯡꯃ ꯄꯥꯟꯕꯖꯤꯕꯨ ꯗꯨꯀꯥꯟꯕꯨ ꯊꯣꯡ ꯍꯥꯡꯉꯝ ꯊꯧꯔꯤꯁꯤꯕꯣ
ꯊꯣꯡ ꯍꯥꯡꯗꯕꯅꯦ ꯅꯪ ꯀꯔꯤ ꯂꯩꯕ ꯆꯠꯀꯦ ꯍꯥꯏꯅꯣ
ꯀꯥꯟ ꯅꯣꯡꯃ ꯄꯥꯟꯕꯁꯦ ꯊꯣꯡ ꯍꯥꯡꯕ꯭ꯔꯣ
ꯅꯣꯏꯅ ꯍꯥꯏꯕ ꯃꯇꯝꯁꯦ ꯇꯥꯏꯃꯤꯡ ꯆꯥꯕ
ꯑꯗꯨꯗꯤ ꯅꯪꯗꯤ ꯀꯥꯏ ꯀꯥꯏ ꯆꯠꯂꯨꯔꯕ ꯉꯁꯤꯒꯤ
ꯑꯩꯗꯤ ꯉꯁꯤꯗꯤ ꯆꯠꯄ ꯌꯥꯕ ꯐꯖꯅ ꯆꯠꯂꯨꯔꯦ ꯆꯥꯟꯗꯦꯜ ꯌꯧꯔꯨꯔꯦ
ꯄꯦꯜꯂꯤ ꯊꯃꯣꯏꯅ ꯇꯥꯕꯗ ꯈꯣꯏꯗꯥꯖꯩ
ꯑꯣ ꯆꯥꯟꯗꯦꯁꯦ ꯊꯃꯣꯏꯅ ꯆ ꯇꯥꯕꯗ ꯈꯣꯏꯗꯥꯔꯤꯕ
ꯑꯥ
ꯀꯩ ꯀꯩꯗꯧꯕ ꯆꯠꯂꯨꯏꯅꯣ ꯍꯪꯕꯗꯤ ꯀꯩꯗꯧꯕ
ꯀꯔꯤ ꯀꯔꯤ ꯇꯧꯕ ꯆꯠꯂꯨꯏꯅꯣ
ꯀꯩ ꯀꯩ ꯇꯧꯔꯛꯑꯒꯦ ꯀꯥꯏ ꯀꯥꯏ ꯀꯣꯏꯔꯨꯔꯒꯦꯁꯦ ꯍꯪꯕ ꯀꯩꯗꯧꯋꯦ ꯍꯥꯏ ꯀꯩꯗꯧꯒꯦꯕ ꯅꯪꯕꯨ
ꯑꯩ ꯀꯩꯁꯨ ꯇꯧꯗꯦꯕꯀꯣ ꯇꯥꯕꯗ ꯊꯃꯣꯏꯁꯦ ꯄꯦꯟꯖꯩ ꯍꯥꯏꯕꯅꯤꯗ ꯑꯗꯣ ꯀꯥꯏ ꯀꯥꯏꯗ ꯀꯩ ꯀꯩ ꯇꯧꯕ ꯆꯠꯂꯤꯅꯣ
ꯑꯩꯖꯦ ꯉꯁꯤꯖꯦ ꯑꯈꯣꯏ ꯀꯣꯂꯦꯖꯇꯅꯦ ꯑꯥ ꯀꯩ ꯑꯩꯈꯣꯏ ꯁꯥꯔꯅ ꯆꯥꯛ ꯀꯩꯃ ꯄꯤꯖꯩꯕ
ꯑꯗꯨꯒ ꯆꯥꯛꯂꯦꯟꯁꯦ ꯆꯥꯔꯕ ꯃꯇꯨꯡꯗ ꯁꯥꯔꯅ ꯅꯣꯏ ꯆꯥꯟꯗꯦꯜ ꯆꯠꯅꯤꯡꯕ꯭ꯔꯥ ꯍꯪꯉꯦꯕꯀꯣ
ꯑ
ꯑꯗꯨꯗ ꯆꯠꯅꯤꯡꯉꯤ ꯍꯥꯏꯕ
ꯑꯥ
ꯑꯗꯨꯗ ꯑꯗꯨꯒꯤ ꯀꯦ-ꯀꯦꯐꯦꯗ ꯀꯩꯗꯧꯔꯨꯔꯁꯤ ꯑꯥ ꯆꯥ ꯊꯛꯎꯁꯦꯅ ꯍꯥꯏꯔꯕ
ꯑꯥ
ꯑꯗꯨꯒ ꯑꯩꯈꯣꯏꯗꯤ ꯍꯣꯏ ꯍꯣꯏ ꯆꯠꯂꯨꯁꯦꯅ ꯍꯥꯏꯔꯦ ꯑꯗꯨꯒ ꯑꯁꯦꯡꯕꯩ ꯃꯥꯅꯒ ꯃꯥꯁꯨ ꯂꯥꯛꯇꯣꯏ ꯃꯥꯜꯂꯨꯔꯦꯕꯀꯣ ꯑꯗꯨꯒꯅꯦ ꯑꯩꯈꯣꯏ ꯈꯛꯇꯪ ꯊꯥꯗꯣꯔꯑꯦ ꯃꯥꯅ ꯂꯩꯍꯧꯔꯦ
ꯑꯥ ꯅꯣꯏꯅ ꯀꯩ ꯀꯩꯗ ꯊꯥꯗꯣꯔꯛꯏꯕ
ꯕꯁꯇ ꯃꯣꯏꯒꯤ ꯁ꯭ꯀꯨꯜꯒꯤ ꯕꯁꯇ ꯊꯥꯗꯣꯔꯛꯏꯕ
ꯑꯥ
ꯑꯗꯨꯒ ꯑꯩꯈꯣꯏꯁꯦ ꯑꯗꯨꯃꯥꯏꯟ ꯇꯧꯔꯒ ꯂꯥꯛꯑꯦ
ꯎꯝ
ꯑꯗꯨꯒ ꯑꯩꯈꯣꯏꯁꯦ ꯃꯤꯝ ꯃꯣꯏ ꯆꯥꯟꯗꯦꯜꯗꯒꯤ ꯑꯩꯈꯣꯏ ꯏꯃꯥꯟꯅꯕꯤ ꯑꯅꯤ ꯌꯥꯎꯋꯦꯕꯀꯣ ꯑꯅꯤ ꯑꯍꯨꯝ ꯌꯥꯎꯋꯦꯕꯀꯣ ꯑꯗꯣ ꯃꯣꯏꯅ ꯆꯥꯛꯄꯤꯔꯤꯕꯔꯗ ꯄꯨꯊꯔꯦ ꯑꯩꯈꯣꯏꯖꯦ
ꯑꯥ
ꯆꯥꯛꯄꯤꯔꯤꯕ꯭ꯔꯗ ꯀꯨꯝꯃꯦ ꯑꯗꯨꯒ ꯌꯥꯝ ꯐꯖꯩꯌꯦꯕ ꯀꯣ ꯇꯨꯔꯦꯟꯗꯣ ꯑꯗ ꯊꯣꯡ ꯍꯦꯡꯒꯤꯡ ꯕ꯭ꯔꯤꯖ ꯑꯃꯁꯨ ꯂꯩꯍꯧꯋꯦꯕꯀꯣ
ꯑꯗꯤ ꯎꯅ ꯐꯖꯅ ꯑꯣ ꯄꯤꯂꯔꯗ ꯇꯧꯔ ꯍꯩꯔ ꯁꯥꯕ ꯅꯠꯇꯕ ꯑꯥ ꯍꯦꯡꯒꯤꯡ ꯕ꯭ꯔꯤꯖ ꯍꯥꯏꯌꯦꯀꯣ ꯑꯗꯨꯗꯣ ꯈꯣꯏ ꯆꯠꯂꯦ ꯆꯠꯄ ꯀꯥꯟꯗ ꯍꯥꯏꯗꯅꯒ ꯇꯧꯋꯦꯕꯀꯣ ꯈꯣꯏ ꯇꯣꯡ ꯆꯠꯂꯦ ꯑꯗꯨꯒ ꯑꯥ ꯀꯤꯖꯩꯌꯦꯕꯀꯣ ꯑꯍꯥꯟꯕ ꯆꯠꯄ ꯀꯥꯟꯗꯗꯤꯀꯣ ꯑꯗꯨ ꯁꯨꯝ ꯑꯃꯥ ꯇꯔꯥ ꯃꯆꯥ ꯃꯆꯥ ꯇꯔꯥ ꯃꯆꯥ ꯄꯥꯏꯟꯗꯤꯡ ꯇꯔꯥꯗꯣ ꯈꯪꯕ꯭ꯔꯥ ꯑꯗꯨꯃꯛꯇꯤ ꯅꯠꯇꯦꯕꯀꯣ ꯕꯥꯏꯅꯤꯡ ꯇꯔꯥꯗꯒꯤ ꯈꯤꯇꯪꯗꯤ ꯆꯥꯎꯋꯦꯕꯀꯣ ꯍꯧꯖꯤꯛꯀꯤ ꯊꯣꯡꯗꯣ ꯑꯗꯨꯗ ꯑꯈꯣꯏꯅ ꯂꯥꯜꯂꯦ ꯆꯠꯂꯦ ꯑꯗꯨꯒ ꯊꯣꯡ ꯍꯦꯡꯒꯤꯡ ꯊꯣꯡꯗꯨꯗ ꯂꯥꯟꯕꯤ ꯈꯣꯠꯄꯤ ꯑꯃꯥ ꯑꯃꯥ ꯃꯈꯣꯏꯁ ꯁꯥꯟꯅꯔꯦꯕꯀꯣ ꯁꯥꯟꯅꯔꯀꯥꯟꯗ ꯑꯩꯈꯣꯏ ꯁꯤꯗꯩ ꯑꯃꯨꯛ ꯊꯣꯛꯂꯛꯑꯒ ꯃꯈꯥ ꯗ ꯃꯈꯥꯗ ꯇꯨꯔꯦꯟ ꯑꯝ ꯂꯩꯌꯦꯕꯀꯣ ꯇꯨꯔꯦꯟꯖꯤꯗ ꯀꯨꯝꯃꯦ
ꯀꯥꯏ ꯖꯒꯥꯗ ꯂꯩꯒꯦ ꯁꯤꯒꯤ ꯑꯅꯛꯄꯗ ꯎꯝ ꯍꯜꯂꯣ
ꯑꯥ
ꯇꯥꯏ ꯇꯥꯏ
ꯇꯨꯔꯦꯟꯗ ꯀꯨꯝꯃꯒ ꯁꯥꯟꯅꯔꯦ ꯈꯣꯡꯒꯥꯎꯒ ꯄꯨꯡꯆꯣꯠ ꯆꯣꯠꯂꯦ
ꯑꯥ
ꯑꯗꯨꯒ ꯍꯜꯂꯛꯑꯦ
ꯑꯥ
ꯆꯥꯟꯗꯦꯜ ꯈꯨꯁꯥꯡ ꯑꯝꯅꯦꯍꯦ ꯂꯝꯕꯤ ꯑꯈꯣꯏ ꯉꯥꯥꯟ ꯆꯠꯄꯗꯨꯗꯅꯦ ꯁꯥꯡꯗꯕꯒ ꯃꯥꯟꯗ꯭ꯔꯥ
ꯑꯥ
ꯉꯁꯤ ꯆꯠꯄꯗꯗꯤ ꯈꯨꯁꯥꯡ ꯑꯝ ꯇꯧꯋꯦ ꯇꯨꯔꯦꯟꯗꯣ ꯈꯪꯕ꯭ꯔꯥ ꯄꯥ ꯑꯦꯝꯕꯀꯣ ꯌꯥꯝꯅ ꯏꯁꯤꯡꯗꯣ ꯏꯔꯩꯗꯣ ꯆꯦꯟꯊꯔꯛꯑꯦꯕꯀꯣ
ꯎꯝ
ꯆꯦꯟꯗꯔꯀꯥꯟꯗ ꯁꯣꯝꯒꯤ ꯅꯥꯀꯟꯗ ꯑꯃꯁꯨ ꯂꯩꯌꯦꯕꯀꯣ ꯅꯥꯀꯟꯗꯨꯗ ꯀꯨꯝꯕ ꯀꯥꯟꯗꯅꯦ ꯇꯨꯔꯦꯟ ꯃꯌꯥꯝꯗꯣ ꯆꯦꯟꯊꯔꯛꯑꯒꯅꯦ
ꯎꯝ
ꯂꯣꯛꯁꯨ ꯅꯠꯇꯦꯕ ꯇꯨꯔꯦꯟꯅꯦꯕꯀꯣ
ꯎꯝ
ꯆꯦꯟꯊꯔꯛꯑꯦ ꯑꯗꯨꯒ ꯃꯣꯏꯒꯤ ꯖꯣꯏꯅꯤꯡ ꯄꯣꯏꯟꯒ ꯑꯣꯏꯕꯗꯣ ꯇꯨꯔꯦꯟꯁꯤꯡꯒꯤ ꯖꯣꯢꯟꯅꯤꯡ ꯄꯣꯏꯟꯒ ꯑꯣꯏꯕꯗꯣ ꯑꯗꯨꯗꯣ ꯑꯣꯏꯔꯦ ꯑꯗꯨ ꯀꯨꯝꯗꯅꯒ ꯑꯩꯈꯣꯏꯗꯤ ꯔꯤꯜꯁꯀ ꯅꯝꯃꯦ ꯏꯁꯤꯡꯗ ꯑꯗꯨꯒ ꯇꯧꯔꯒ ꯍꯜꯂꯛꯏꯅꯤ
ꯑꯗꯨꯗꯤ ꯌꯥꯝꯅ ꯅꯨꯡꯉꯥꯏꯕ ꯃꯤꯀꯨꯞ ꯑꯃꯗꯤ ꯑꯣꯏꯔꯤꯌꯦ ꯅꯪꯒꯤꯁꯦ ꯆꯥꯛꯇꯣ ꯑꯗꯨꯗ ꯑꯩꯗꯒ ꯆꯥꯔꯛꯑꯗꯤ ꯑꯝ ꯍꯦꯟꯅ ꯅꯨꯡꯉꯥꯏꯗꯣꯏ ꯃꯥꯜꯂꯦ
ꯆꯥꯛꯇꯣ ꯃꯊꯪꯗꯗꯤ ꯑꯩꯈꯣꯏ ꯍꯥꯏꯅꯩꯅꯦ ꯁꯤꯗꯤ ꯆꯥꯛ ꯁꯤꯗꯤ ꯆꯥꯛꯁꯤ ꯁꯤꯗ ꯄꯨꯔꯛꯑ ꯆꯥꯔꯝꯒꯗꯕꯅꯦꯅ
ꯆꯥꯍꯧꯗꯕꯩ ꯄꯦꯟꯗꯕ꯭ꯔꯥ ꯅꯣꯡ ꯃꯔꯤꯛ ꯃꯔꯤꯛ ꯇꯥꯔꯛꯏꯖꯤꯕꯨ ꯀꯔꯤꯒꯤꯅꯣꯅꯦ
ꯂꯥꯡꯒꯅꯣ ꯑꯝꯇꯅꯦ
ꯇꯥꯕ꯭ꯔꯥ
ꯀꯩꯗꯧꯔꯒꯦ ꯑꯕꯨꯡꯆꯥ ꯀꯔꯤꯅꯣꯃꯦ
ꯍꯜꯂꯣ
ꯑꯝꯇꯥ ꯊꯝꯒꯦ ꯑꯝꯇꯥ ꯊꯝꯒꯦ
ꯇꯥꯏ ꯇꯥꯏ ꯑꯗꯨꯃꯥꯏꯅ ꯀꯣꯏꯊꯣꯛꯄꯁꯦ ꯅꯣꯡꯐꯥꯗꯣꯛꯁꯨ ꯋꯥꯈꯜ ꯅꯨꯡꯉꯥꯏꯊꯣꯛꯄꯅꯦ ꯑꯗꯨꯒ ꯄ꯭ꯂꯁ ꯏꯃꯥꯟꯅꯕ ꯏꯃꯥꯟꯅꯕꯤ ꯖꯤꯡꯗꯨꯖꯨ ꯃꯦꯃꯣꯔꯦꯕꯜ ꯑꯣꯏꯕ ꯈꯣꯡꯆꯠ ꯑꯃ ꯑꯣꯏꯕꯅꯦ ꯑꯗꯨꯅ ꯃꯇꯨꯡꯗꯖꯨ ꯐꯥꯖꯅ ꯄ꯭ꯂꯥꯟ ꯇꯧꯔꯒ ꯑꯩꯈꯣꯏ ꯀꯣꯏꯊꯣꯛꯑꯣ ꯍꯥꯏꯇꯥꯔꯦ
ꯍꯥꯏꯔꯨꯔꯦ
ꯑꯗꯨꯒ ꯑꯩꯈꯣꯏꯅ ꯇꯧꯔꯤꯕ ꯊꯕꯛ ꯈꯨꯗꯤꯡꯃꯛꯇ ꯃꯥꯏ ꯄꯥꯛꯅꯅꯕꯒꯤ ꯈ꯭ꯋꯥꯏꯗꯒꯤ ꯇꯉꯥꯏꯐ ꯗꯕꯁꯨ ꯋꯥꯈꯜ ꯅꯨꯡꯉꯥꯏꯅ ꯂꯩꯍꯟꯕꯁꯨ ꯃꯔꯨ ꯑꯣꯏ ꯍꯥꯏꯇꯥꯔꯦ ꯑꯗꯨꯅ ꯅꯨꯡꯉꯥꯏꯅ ꯋꯥꯈꯜꯁꯦ
ꯆꯥꯎꯕ ꯑꯉꯥꯡꯖꯦ ꯆꯥꯎꯔꯛꯑꯕꯅꯦ ꯑꯗꯨ ꯃꯁꯛ ꯐꯥꯖꯗꯕ ꯋꯥꯉꯥꯡꯁꯥꯉꯥꯡ ꯁꯤꯖꯤꯟꯅꯅꯨ
ꯑꯗꯨ ꯅꯠꯇ꯭ꯔꯥꯗꯤ ꯈꯪꯕ ꯅꯠꯇꯦ
ꯍꯣꯏ ꯃꯤꯑꯣꯏꯕꯅ ꯈ꯭ꯋꯥꯏꯗꯒꯤ ꯅꯨꯡꯉꯥꯏꯒꯦ ꯍꯥꯏꯇꯥꯔꯗꯤ ꯍꯣꯠꯅꯕ ꯀꯟꯕꯁꯤ ꯇꯉꯥꯏꯐꯥꯗꯦ ꯍꯣꯠꯅꯕ ꯀꯟꯗ꯭ꯔꯗꯤ ꯃꯥꯏ ꯄꯥꯛꯑꯣꯏ ꯊꯕꯛ ꯈꯨꯗꯤꯡꯃꯛ ꯃꯍꯩ ꯌꯥꯜꯂꯣꯏ ꯑꯗꯨꯅꯦ ꯍꯣꯠꯅꯕ ꯀꯟꯗ꯭ꯔꯗꯤ ꯃꯍꯩ ꯌꯥꯜꯂꯣꯏ ꯍꯥꯏꯔꯤꯕ ꯑꯗꯨꯅ ꯍꯣꯠꯅꯕ ꯀꯟꯕ ꯇꯥꯏ
ꯎꯝ
ꯋꯥꯈꯜ ꯅꯨꯡꯉꯥꯏꯅ ꯂꯩꯅꯅꯕ ꯅꯣꯡ ꯐꯥꯗꯣꯛꯁꯨ ꯀꯣꯏꯊꯣꯛꯄ ꯆꯠꯊꯣꯛꯄ ꯇꯥꯏ
ꯎꯝ
ꯑꯗꯨꯅꯦ ꯀꯩ ꯃꯔꯝꯒꯤꯅꯣꯅꯦ ꯃꯥꯅ ꯁꯥꯎꯔꯤꯗꯨꯕꯣ
ꯑꯩ ꯑꯝꯇ ꯉꯥꯇꯪ ꯂꯩꯔꯒ ꯇꯧꯔꯛꯀꯦꯀꯣ
ꯑꯣ ꯍꯣꯏ ꯌꯥꯏ ꯌꯥꯏ